ꯁꯤꯃꯔꯟ ꯀꯩꯅꯣ ꯕ꯭ꯂꯨꯇꯨꯠ ꯍꯥꯞꯄ ꯌꯥꯗꯦꯖꯥ ꯑꯦ ꯉꯥꯏꯈꯣꯛ ꯀꯣ꯭ꯂ ꯇ ꯍꯥ ꯐꯕ ꯌꯥꯗ ꯃꯥꯜꯂꯤ ꯃꯥꯏꯁꯦ
ꯅꯨ ꯇꯥꯕ꯭ꯔꯣ
ꯁꯤꯃꯔꯟ ꯀꯛꯊꯠꯂꯣ ꯋꯥꯆꯞꯇꯣ ꯑꯣ ꯑꯗꯨꯗꯤ ꯌꯥꯔ ꯃꯥꯜꯂꯦ
ꯎꯝ
ꯃꯤꯅꯤꯠꯇ ꯃꯤꯅꯤ ꯇꯨ ꯌꯦꯡꯉꯣ ꯃꯈꯣꯟ ꯇꯥꯏꯌꯦ ꯃꯤꯅꯤ ꯇꯨ ꯌꯦꯡꯉꯣ ꯀꯅꯥ ꯀꯅꯥ ꯀꯗꯥꯏꯗ ꯌꯥꯎꯔꯤꯅꯣꯕꯣ ꯃꯔꯨꯞꯇꯣ
ꯍꯣꯏ ꯅꯣꯏ ꯆꯥꯖꯥꯠꯗ ꯑꯩꯗꯤ ꯑꯅꯤꯔꯛ ꯅꯍꯥꯟꯉꯣ ꯑꯅꯤꯔꯛ ꯇꯧꯈ꯭ꯔꯕꯅꯦ ꯍꯥꯏꯕ ꯑꯗꯨꯒ
ꯅꯪ ꯅꯍꯥꯟꯅ ꯍꯥꯏꯔꯝꯕ ꯁꯣꯐꯤꯌꯥꯅ ꯍꯧꯕ ꯃꯔꯨꯞ ꯃꯔꯨꯞꯅꯦ ꯍꯥꯏꯕꯗꯣ ꯍꯧꯔꯕꯣ
ꯑꯗꯨ ꯏꯕꯥꯅꯤ ꯇꯧꯃꯤꯟꯅꯔꯦ ꯃꯥ ꯃꯊꯟ ꯇꯧꯉꯝꯃꯣꯏꯅ
ꯎꯝ
ꯍꯥꯎꯔꯦ ꯍꯌꯦꯡꯗꯩ ꯍꯧꯗꫭꯏꯅꯦ
ꯂꯤꯁꯤꯡ ꯀꯌꯥ ꯇꯥꯏꯌꯦꯕ
ꯍꯥ
ꯂꯤꯁꯤꯡ ꯀꯌꯥ ꯇꯥꯏ ꯍꯥꯏꯅꫭ
ꯀꯟ
ꯕ꯭ꯂꯨꯇꯨꯠ ꯍꯥꯞꯄ ꯌꯥꯗꯥ ꯖꯥꯠꯂꯣ ꯁꯤꯁꯦ
ꯑꯩ ꯍꯥꯞꯄꯦ ꯑꯩꯗꯤ ꯏꯌꯥꯔꯄꯤꯁ ꯑꯣꯏꯅ ꯍꯥꯞꯄꯦ
ꯑꯣ ꯑꯗꯨꯗꯤ ꯌꯥꯔꯝꯅꯤ ꯑꯩꯗꯤ ꯄꯥꯈꯠꯇꯅ ꯍꯥꯟꯅꯒꯤꯗꯨꯗꯤ ꯌꯥꯗꯦ
ꯑꯩ ꯐꯦꯟ ꯃꯈꯣꯟ ꯇꯥꯕ꯭ꯔꯣ
ꯕꯦꯛꯒ꯭ꯔꯥꯎꯟ ꯅꯣꯏꯁꯀꯤꯁꯨ ꯀꯔꯤꯝ ꯍꯥꯏꯗꯦ
ꯑꯁ ꯄꯥꯃꯨꯏꯌꯦ ꯑꯅꯤꯔꯛ ꯑꯅꯤꯔꯛ ꯃꯥꯥꯡꯒꯔꯤꯗ ꯄꯥꯃꯨꯏ ꯍꯥꯏꯕ
ꯀꯩꯅꯣꯅꯤꯔꯛ ꯀꯩꯒꯤ ꯀꯅꯥ ꯀꯅꯥ ꯇꯧꯕ ꯇꯥꯛꯁꯅꯣ
ꯀꯥꯟꯅꯣ ꯑꯃꯨꯛ ꯑꯅꯤꯔꯛ ꯇꯧꯒ꯭ꯔꯦꯕ ꯑꯗꯨꯒ ꯇꯥꯟꯅꯒꯤꯗꯕ
ꯋꯥꯔꯤꯗꯤ ꯁꯥꯟꯅꯒꯤꯗꯕꯅꯤ ꯅꯨꯃꯤꯠ
ꯁꯥꯟꯅꯕꯩ ꯁꯥꯟꯅꯈꯤꯗꯦ ꯑꯗꯣ ꯑꯅꯤ ꯃꯥꯡꯒ꯭ꯔꯦꯕ ꯕꯦꯛ ꯆꯠꯄꯥ ꯌꯥꯖꯠꯂꫭ ꯁꯤꯕꫭ
ꯈꯪꯗꯦꯌꯦ ꯃꯥꯥ ꯑꯩ ꯃꯣꯂꯣꯝ ꯃꯆꯥꯗꯨ ꯎꯕ꯭ꯔꯥ ꯃꯤꯠ ꯀꯤꯗꯣ
ꯗꯦꯅꯦ
ꯃꯣꯏ ꯀꯥꯗꯨꯗꯒ ꯍꯨꯟꯗꯣꯛ ꯑꯝꯃꯕ ꯈꯪꯗꯦꯅꯦ ꯑꯩꯖꯦ ꯉꯥꯏꯈꯣ ꯀꫭ ꯄꯥꯏꯌꯨꯀꫭ ꯕ꯭ꯂꯨꯇꯨꯠ ꯍꯥꯞꯀꯦ
ꯑꯕꯣ ꯑꯤꯌ꯭ꯔꯄꯤꯁ ꯂꯩꯔꯗꯤ ꯑꯤꯌ꯭ꯔꯄꯤꯁ ꯇꯥꯏ
ꯍꯥ ꯌꯥꯔꯦ ꯌꯥꯔꯦ ꯃꯤꯅꯤꯠ ꯑꯅꯤ ꯁꯨꯔ ꯃꯥꯜꯂꯦꯌꯦ
ꯎꯝ ꯑꯣ ꯅꯪꯒꯤꯗꯨꯅ ꯀꯌꯥ ꯇꯥꯕ ꯃꯔꯨꯞꯅꯣ ꯍꫭꯝ ꯇꯨꯏꯇ꯭ꯔ ꯑꯝ ꯆꯠꯀꯦ ꯊꯥꯎꯏꯅꯦ ꯑꯗꫭ ꯍꫭꯝ ꯇꯨꯏ ꯇ꯭ꯔ ꯆꯠꯂꯗꯤ ꯃꯔꯨꯞꯁꯨ ꯌꯥꯎ ꯌꯥꯕꯅꯦꯕ
ꯌꯥꯅꯤꯌꯦ ꯀꯩꯅꯣ ꯇꯥꯗꯣꯏꯕ
ꯈꯪꯗꯦ ꯂꯤꯁꯤꯡ ꯑꯃꯃꯝ ꯊꯥꯡꯕ
ꯂꯤꯁꯤꯡ ꯅꯠꯇꯦ ꯅꯠꯇꯦ ꯑꯩꯅꯅꯦ ꯃꯤꯁꯤꯡꯁꯦ ꯁꯍꯤꯠ ꯍꯣꯏ ꯁꯍꯤꯠꯁꯨ ꯌꯥꯎꯅꯤ ꯍꯥꯏꯕꯅꯦꯕꯀꯣ ꯀꯣ ꯌꯥꯎꯅꯤ ꯍꯥꯏꯕꯗꯤ ꯑ ꯃꯥꯁꯨ ꯍꯥꯏꯔꯛꯑꯣ ꯍꯥꯏꯕꯅꯦꯕꯀꯣ ꯌꯥꯝ ꯀꯨꯏꯅ ꯇꯧꯕꯗꯣ ꯄꯥꯝꯅꯗꯦꯕ ꯃꯣꯏꯁꯦ
ꯄꯥꯝꯗꯦ
ꯑꯗꯨꯗꯨꯒꯤ ꯄ꯭ꯔꯁꯥ ꯌꯥꯝꯅ ꯈꯔ ꯑꯗꯨꯝ ꯇꯥꯕ ꯑꯗꯨꯒ ꯌꯥꯝꯅ ꯀꯨꯏꯅꯁꯨ ꯇꯧꯗꯕ ꯑꯩꯅ ꯂꯤꯁꯤꯡ ꯑꯃ ꯆꯥꯝꯃꯉꯥꯗ ꯃꯤ ꯀꯨꯟ ꯇꯧꯁꯦꯅ ꯍꯥꯏꯕ
ꯎꯝ
ꯑꯗꯨꯗꯤ ꯍꯥꯏꯗꯤ ꯃꯤꯗꯣ ꯂꯤꯁꯤꯡ ꯑꯃ ꯆꯥꯝꯃꯉꯥꯗꯣ ꯃꯤꯅ ꯃꯣꯏꯅ ꯌꯥꯝꯃꯦ ꯍꯥꯏꯖꯔꯁꯨ ꯃꯤ ꯑꯅꯤ ꯌꯥꯎꯔꯦ ꯆꯥꯇ꯭ꯔꯦꯠ ꯌꯥꯡꯈꯩ ꯆꯥꯇꯔ꯭ꯦꯠ ꯌꯥꯡꯈꯩꯗ ꯑꯗꯨꯃꯥꯏꯅ ꯈꯟꯕꯅꯦꯕ ꯑꯩꯅ ꯑꯗꯣ ꯈꯪꯗꯦ ꯃꯤ ꯇꯔꯦꯠꯃꯨꯛꯇꯤ ꯂꯩꯔꯕꯅꯤ
ꯁꯤꯁꯤꯅꯅꯦ ꯑꯃꯨꯛ ꯑꯃꯨꯛ ꯑꯦꯄ꯭ꯔꯨꯞ ꯇꯧꯕꯗ ꯂꯨꯄꯥ ꯆꯥꯝꯃꯅꯦꯌꯦ
ꯑꯗꯨꯗ ꯁꯤꯅ ꯍꯦꯟꯅ ꯐꯔꯦ
ꯑꯩ ꯉꯁꯥꯏ ꯃꯣꯏ ꯀꯔꯤꯌꯥꯒꯤ ꯀꯩꯅꯣꯗꯣ ꯄꯥꯕ ꯑꯗ ꯂꯨꯄꯥ ꯆꯥꯝꯃꯅꯦ ꯗ ꯍꯥꯏꯕ
ꯑꯦꯀꯥꯎꯟ ꯑꯃ ꯍꯥꯡꯉ ꯇꯧꯔꯁꯨ ꯌꯥꯔꯅꯤ ꯁꯤꯁꯨ ꯐꯣꯟ ꯅꯝꯕꯔ ꯑꯃ ꯍꯥꯞꯄꯒ
ꯑꯗꯣ ꯂꯤꯃꯤꯠ ꯂꯩꯖꯥꯠꯂꯣ
ꯃꯉꯥꯔꯛꯇꯩ ꯍꯦꯟꯅ ꯇꯧ ꯌꯥꯗꯦ ꯍꯥꯏꯕ ꯑꯩꯗꯤ ꯑꯅꯤ ꯇꯧꯊꯣꯛꯈ꯭ꯔꯦ ꯍꯥꯏꯕ ꯑꯍꯨꯝꯈꯛ ꯉꯥꯢꯔꯦ
ꯑꯦ ꯃꯉꯥꯔꯛꯇꯩꯅ ꯇꯧ ꯌꯥꯗꯦ ꯐꯣꯟ ꯅꯝꯕꯔ ꯑꯃ ꯑꯃꯅ
ꯍꯣꯏ ꯑꯗꯨꯃꯥꯏꯅ ꯑꯣꯏꯕ ꯃꯥꯜꯂꯦ ꯃꯤ ꯃꯉꯥ ꯋꯥꯏ ꯁꯥꯟꯅꯋꯥꯏꯒꯨꯝ ꯇꯧꯕꯅꯦ ꯑꯗꯣ ꯀꯌꯥ ꯁꯥꯟꯅ ꯌꯥꯕꯅꯣ ꯌꯦꯡꯉꯁꯤ
ꯑꯣ ꯌꯦꯡꯉꯁꯤ ꯑꯗꯨꯗꯤ ꯏꯕꯥꯅꯤꯁꯨ ꯅꯪ ꯑꯃ ꯃꯤ ꯑꯃꯗ ꯇꯧꯗ꯭ꯔꯤꯅꯦ ꯍꯥꯏꯁꯤꯅꯗꯤ
ꯇꯧꯗ꯭ꯔꯤ ꯃꯤꯅꯤꯠ ꯃꯔꯤꯗꯤ ꯐꯥꯔꯦ ꯑꯣ ꯁꯣꯐꯤꯌꯥꯗꯣ ꯅꯪꯒꯤꯅ ꯀꯔꯝ ꯀꯥꯟꯗꯩ ꯍꯧꯗꯣꯏꯅꯣ
ꯑꯩꯗꯤ ꯁꯦꯞꯇꯦꯝꯕꯔꯗꯩ ꯍꯧꯗꯧꯅꯤꯅ
ꯎꯝ ꯑꯩꯁꯦ ꯃꯔꯨꯞꯁꯦ ꯌꯥꯎꯔꯔꯣꯏꯒꯦꯅ ꯂꯩꯔꯝꯕꯅꯦꯕ
ꯃꯔꯨꯞ ꯈꯔ ꯌꯥꯎꯗꯔꯗꯤ
ꯆꯞꯄꯦ
ꯑꯃ ꯂꯥꯛꯑꯒꯅꯦ ꯇꯨꯡꯁꯤꯜꯂꯣꯏꯦꯕ ꯃꯔꯨꯞꯇꯣ ꯌꯥꯎꯗ꯭ꯔꯒꯗꯤ
ꯇꯨꯡꯁꯤ ꯂꯣꯏꯑꯦ ꯑꯗꯨꯗꯦꯗꯣ ꯊꯥꯗꯦ ꯄꯩꯁꯥꯗꯣ ꯂꯥꯛꯅꯉꯥꯏ ꯂꯩꯇꯕꯅꯤꯅꯅꯦ
ꯎꯝ
ꯗꯕ ꯌꯥꯎꯅꯤꯡ ꯗꯕ
ꯃꯤ
ꯆꯤꯅꯥꯁꯤꯅꯥ ꯌꯥꯎ ꯆꯈ꯭ꯔꯦ ꯃꯥꯁꯦ ꯃꯅꯥꯎꯅꯨꯄꯤꯗꯣ ꯍꯟꯗꯛ ꯑꯥꯏ ꯑꯥꯏ ꯇꯤꯗ ꯑꯦꯗꯃꯤꯁꯟ ꯇꯧꯗꯧꯕꯅꯦꯕ ꯑꯗꯨꯏ ꯂꯤꯁꯤꯡ ꯍꯨꯝꯐꯨ ꯗꯔꯀꯥꯔ ꯂꯩꯕ ꯑꯗꯨꯒꯤꯅꯦ ꯃꯥ ꯃꯔꯨꯞ ꯃꯔꯨꯞ ꯇꯧꯁꯦꯅ ꯆꯤꯅꯥ ꯆꯤ ꯍꯣꯏ ꯏ ꯈꯔꯞꯁꯨ ꯃꯥꯔ ꯃꯔꯔ ꯇꯧ ꯍꯣꯏ ꯃꯤ ꯀꯟꯃꯨꯛꯇꯛꯇ ꯆꯨꯔꯦ ꯄꯨꯟꯁꯤ ꯄꯨꯨꯟꯖꯔ ꯇꯧꯔꯁꯤꯅ ꯀꯩꯅꯤ ꯍꯥꯏꯗ꯭ꯦꯣ
ꯑꯃꯅꯦ ꯖꯣꯁ ꯇꯣꯛꯀꯤꯅꯦ ꯈꯪꯕ꯭ꯔꯥ
ꯑꯥ
ꯑꯩꯅ ꯉꯥꯡꯕꯁꯨ ꯇꯥꯕ ꯌꯥꯎꯔꯛꯏꯅꯤꯅ ꯑꯦꯍꯦ ꯑꯩꯅ ꯉꯥꯡꯕꯗꯣ
ꯌꯥꯎꯋꯦ ꯌꯥꯎꯋꯦ ꯑꯩ ꯊꯦꯡꯅꯩ ꯅꯪ ꯑꯝꯕ
ꯑꯩ ꯅꯣꯛꯅꯤꯡꯕꯁꯤꯗꯤꯀꯣ ꯑꯩ ꯈꯣꯟꯒꯗꯣ ꯈꯪꯖꯗꯦꯕꯀꯣ
ꯎꯝ
ꯑꯗꯨ ꯑꯗꯨꯒ ꯑꯩꯪ ꯁꯅꯈꯤꯕ ꯋꯥꯗꯣ ꯑꯗꯨꯗꯨꯅ ꯑꯁꯤꯁꯦ ꯑꯩꯅꯦꯅ ꯈꯜꯂꯛꯏꯕ ꯌꯥꯝ ꯅꯣꯛꯅꯤꯡꯖꯥꯠꯅꯤꯗ
ꯃꯤꯅꯤꯠ ꯇꯔꯨꯛ ꯁꯨꯗꯣꯔꯦꯅꯦꯍꯦ
ꯁꯗꯧꯔ
ꯑꯣ ꯉꯁꯤꯒꯤꯅꯦ ꯅꯣꯡꯃꯗ ꯗ ꯇꯧꯕ ꯊꯕꯛ ꯀꯩꯀꯥ ꯑꯗꯨꯗꯣ ꯑꯗꯨꯒꯤ ꯃꯔꯝꯗ ꯋꯥꯔꯤ ꯁꯥꯟꯅꯧ ꯍꯥꯏꯕꯅꯦꯕ
ꯑꯗꯨꯗꯨ ꯆꯞ ꯃꯥꯟꯅꯦꯩ ꯀꯩꯅꯣ ꯈꯣꯏ ꯆꯥꯅꯁꯤ ꯆ
ꯑꯗꯣ ꯀꯩꯅꯣ ꯖꯣꯁꯇꯣꯛꯀꯤꯗꯤ ꯔꯨꯜꯁꯇꯣ ꯌꯥꯝꯅꯕꯨꯗꯤ ꯂꯩꯗꯅ
ꯂꯩꯌꯦ ꯃꯣꯏꯒꯤꯗꯤ ꯍꯥꯟꯅ ꯁꯥꯎꯟ ꯆꯦꯛ ꯇꯧꯔꯒ ꯇꯧꯕꯅꯦ
ꯎꯝ ꯑꯗꯨ ꯁꯤꯒꯤꯗꯤ ꯂꯩꯇꯕ ꯃꯥꯜꯂꯦ ꯑꯗꯨꯏ ꯍꯥꯏꯔꯗꯤ ꯃꯑꯣꯡꯁꯦ
ꯁꯤꯅ ꯐꯩ ꯍꯥꯏꯕ ꯍ ꯑꯗꯨꯗꯤꯛꯥꯛ ꯇꯕꯕ ꯒꯥꯖꯦꯛ ꯁꯂꯦ
ꯑꯧ ꯑꯩ ꯑꯗꯨꯒꯤ ꯋꯥꯔꯤ ꯁꯥꯟꯅꯕꯒꯤꯗꯨꯗꯗꯤ ꯄꯩꯁꯥ ꯌꯥꯝ ꯇꯥꯟꯕ ꯉꯝꯗꯦꯕꯀꯣ
ꯎꯝ ꯇ꯭ꯔꯥꯟꯁꯀ꯭ꯔꯤꯞꯁꯟꯅ ꯈꯔ ꯇꯥꯟꯗ꯭ꯔꯥ
ꯇ꯭ꯔꯥꯟꯁꯀ꯭ꯔꯤꯞꯁꯟꯗꯨꯅ
ꯈꯔ ꯇꯥꯟꯕ ꯍꯧꯔꯀꯥꯟꯗ ꯕ꯭ꯂꯣꯛ ꯇꯧꯈ꯭ꯔꯦ ꯃꯤꯠꯁꯦ ꯌꯥꯝ ꯅꯨꯡꯉꯥꯏꯇꯦꯕꯣ ꯑꯗꯨꯏꯅꯦ ꯌꯦꯡꯉ ꯂꯩꯕ
ꯅꯤꯅꯦꯁꯤꯒꯕꯨ ꯇꯧ
ꯎ ꯑꯗꯣ ꯍ ꯏꯕꯒꯤꯗꯨ
ꯑꯩꯈꯣꯏ ꯀꯥꯡꯕꯨꯁꯨ ꯇꯨ ꯊꯥꯎꯖꯟ ꯆꯍꯤ ꯆꯍꯤ ꯃꯅꯨꯡꯗ ꯑꯃꯨꯃꯨꯛꯇꯤ ꯄꯨꯟꯕ ꯌꯥꯏ
ꯌꯥ ꯑꯦꯗꯨ ꯀ ꯆꯕꯤꯖꯨꯅ ꯐꯣꯟ ꯇ ꯀꯔ ꯄ ꯠꯇꯦꯅꯦꯒꯩꯅꯣ ꯍꯜꯦ ꯇꯋꯥꯔꯒ ꯑꯗꯨꯒꯣ ꯨꯨꯔꯇ ꯒ꯭ꯔꯨꯞꯇ ꯑꯣꯏꯅ ꯍꯥꯏꯔꯛꯑꯦ ꯍꯥꯏꯕ ꯑꯩꯅ ꯄꯥꯔꯁꯣꯅꯦꯜ ꯋꯥꯔꯤ ꯁꯥꯟꯅꯗꯧꯕꯗꯨꯕꯨ ꯒ꯭ꯔꯨꯞꯇ ꯍꯥꯏꯔꯏꯗꯨꯕꯨ ꯀ
ꯃꯔꯨꯞ ꯃꯔꯨꯞ ꯌꯥꯎꯒ ꯒꯦꯅ ꯍꯪꯗꯣꯏꯔꯕ
ꯅ ꯗꯦꯍ ꯇ ꯄꯣꯏꯅꯦ ꯑꯗꯨꯒ ꯑꯗꯨ ꯑꯗꯨ ꯍꯥꯏꯔꯛꯄꯗꯒꯤꯩ ꯑꯩꯁꯨ ꯑꯗꯨꯝ ꯌꯥ ꯌꯥꯔꯦ ꯑꯗꯨꯝ ꯍꯥꯏꯈ꯭ꯔꯕ ꯑꯩꯅ ꯍꯥꯏꯗꯤ ꯄꯔꯁꯣꯅꯦꯜ ꯑꯣꯏꯕꯩꯅꯦ ꯍꯥꯏꯕ ꯐꯣꯟ ꯇꯧꯔꯛꯏꯗꯣ ꯒ꯭ꯔꯨꯞꯇ ꯍꯥꯏꯕ ꯌꯥꯕ ꯄꯣꯠꯇ ꯑꯣꯏꯔꯗꯤ ꯑꯩ ꯑꯗꯨꯝ ꯍꯥꯏꯔꯣꯏꯗ꯭ꯔꯣ
ꯑꯗ ꯑꯩ ꯁ ꯄꯤꯌꯥꯖꯅꯤ ꯑꯕꯤꯌꯥꯗꯣ ꯍꯀ ꯍꯟꯖꯤꯟꯅꯔꯦꯌꯦ ꯃꯉꯣꯟꯗꯒꯤ ꯇꯥꯗꯕ ꯄꯥꯎꯗꯨꯅ ꯁꯍꯤꯠꯇꯣ ꯁꯨꯃ ꯀꯅꯥꯅꯣꯅꯣꯝꯅ ꯑꯣ ꯔꯣꯁꯤꯄꯤꯌꯥꯥꯟꯅ ꯑꯩꯉꯣꯟꯗ ꯁꯨꯃꯥꯏꯅ ꯍꯪꯉꯛꯄ
ꯑꯥ
ꯁꯣꯐꯤꯌꯥꯁꯦ ꯁꯩ ꯀ ꯍꯟꯖꯤꯟꯅꯔꯕ ꯑꯣꯏꯌꯦ
ꯎꯝ
ꯑꯩꯅ ꯈꯪꯗꯦ ꯑꯩꯁꯨ ꯅꯍꯥꯟꯁꯨ ꯑꯩꯅ ꯃꯥꯗꯣ ꯀꯦꯞꯁꯟ ꯀꯩꯀꯩ ꯏꯔꯒ ꯊꯥꯒꯠꯄꯒꯤꯗꯨꯗ ꯅꯨꯄꯥ ꯀꯔꯝꯕꯅꯣ ꯅꯪ ꯀꯣꯏꯔꯤꯁꯦ ꯀꯅꯥꯅꯣꯅ ꯍꯜꯂꯨꯕꯅꯦ ꯁꯤꯟ ꯇꯧꯔꯒ ꯀꯩꯝꯇ ꯍꯥꯏꯔꯛꯈꯤꯗ꯭ꯔꯦꯅ ꯍꯥꯏꯕ ꯉꯁꯤꯁꯨ ꯑꯗꯨꯒꯤ ꯅꯨꯃꯤꯠꯇꯨꯁꯨ ꯑꯃꯨꯛ ꯍꯤꯁ ꯂꯥꯁ ꯑꯦꯟ ꯍꯤꯁ ꯐꯥꯔꯁ ꯑꯦꯟ ꯂꯥꯁ ꯆꯣꯏꯁ ꯀꯥꯏ ꯇꯧꯔꯒ ꯊꯝ ꯂꯩꯔꯝꯃꯦ ꯈꯪꯗꯦ ꯃꯥꯏꯁꯦ ꯀꯅꯥꯅ ꯍꯥꯏꯔꯛꯏꯅꯣꯅ ꯍꯥꯏꯔꯒ ꯃꯥꯉꯣꯟꯗꯁꯨ ꯀꯅꯥꯅꯣꯝꯅ ꯍꯥꯏꯔꯛ ꯃꯥꯜꯂꯦꯕ ꯍꯟꯖꯤꯟꯅꯩꯑꯅ ꯑꯗꯨꯗꯤ ꯑꯗꯨꯗꯤ ꯆꯨꯝꯃꯝꯃꯅꯤ ꯑꯩ ꯃꯦꯁꯦꯁ ꯍꯜꯂꯛꯇꯦ ꯍꯥꯏꯕ ꯀꯩ ꯍꯥꯏꯗꯣꯏꯅꯣ ꯈꯪꯗꯦ ꯃꯦꯁꯦꯖꯁꯤꯕꯨ ꯌꯥꯝ ꯉꯛꯇ꯭ꯔꯣ
ꯈꯪꯗꯕꯅꯦ ꯃꯥꯗꯤ ꯃꯤꯅ ꯑꯩ ꯀꯩꯅꯣꯝ ꯊꯥꯔꯛꯑꯁꯨ ꯈꯨꯝ ꯍꯥꯏꯇꯝꯅꯤ
ꯃꯤꯔꯣꯟ ꯊꯨꯡꯗ꯭ꯔꯤꯅꯦ ꯃꯥꯏꯗꯣ ꯃꯦꯁꯦꯁ ꯊꯥꯅꯕ ꯍꯩꯇꯦ
ꯑꯣ ꯅꯪꯅꯁꯨ ꯄꯌꯥ ꯍꯥꯏꯗꯣ ꯑꯩꯗꯤ ꯒ꯭ꯔꯨꯞꯇ ꯒ꯭ꯔꯨꯞꯇ ꯀꯩꯅꯣꯗ ꯃꯦꯁꯦꯖ ꯍꯜꯂꯛꯇꯕꯩꯔꯣ ꯈꯜꯂꯨꯔꯦ ꯄꯥꯔꯁꯣꯅꯦꯜ ꯃꯦꯆꯦꯖ ꯊꯥꯕꯗ ꯍꯜꯂꯛꯇꯕꯩꯔꯣ
ꯅꯠꯇꯦ ꯑꯥ ꯄꯁꯅꯦꯜ ꯃꯦꯁꯦꯖ ꯆꯪꯅ ꯃꯦꯁꯦꯁ ꯍꯜꯂꯛꯇꯦꯕ ꯃꯥꯗꯣ ꯁꯤꯟ ꯇꯧꯔꯣꯏ ꯇꯨꯃꯤꯟ ꯂꯩꯕ ꯍꯥꯏꯅꯤꯡꯉꯥꯏ ꯂꯩꯇꯦ ꯑꯩꯅ ꯍꯥꯏꯗꯤ ꯃꯩꯇꯩꯂꯣꯟ ꯈꯪꯗꯕꯅꯦꯁꯨ ꯅꯠꯇꯦ ꯍꯤꯟꯗꯤꯒ ꯃꯩꯇꯩꯒ ꯁꯥꯟꯅꯒꯅꯤ ꯍꯥꯏꯕꯁꯨ ꯅꯠꯇꯦ ꯑꯗꯨꯝ ꯁꯥꯟꯅꯕ ꯌꯥꯏ ꯍꯥꯏꯕ
ꯍ ꯃꯥꯅ ꯃꯌꯥꯝꯅ ꯄꯪꯉꯥꯡ ꯍꯟꯖꯤꯜꯂꯛꯄꯩ ꯇꯜꯂꯦ ꯍꯥꯏꯕꯅꯤ ꯌꯥꯝꯅ
ꯏꯁ ꯑꯗꯨꯒꯤ ꯃꯔꯝ ꯈꯤꯇꯪꯒꯤꯁꯨ ꯅꯠꯇꯦꯀꯣ ꯃꯥꯁꯦ ꯃꯦꯁꯦꯁ ꯁꯥꯅꯕꯗ ꯌꯥꯝ ꯏꯪꯒ ꯍꯥꯏꯔꯒ ꯂꯣꯏꯁꯤꯟꯕꯅ ꯌꯥꯝ ꯅꯨꯡꯉꯥꯏꯇꯝꯃꯦ
ꯎꯝ
ꯃꯥꯗꯣ ꯍꯩꯇꯕꯒꯤ ꯑꯣꯏꯔꯝꯃꯅꯤ ꯃꯔꯛ ꯃꯔꯛꯇ ꯊꯥꯅꯕꯗꯨꯗꯤ ꯐꯖꯅ ꯍꯥꯏꯅꯕ ꯌꯥꯏꯗꯅ
ꯎꯝ
ꯃꯥꯗꯤ
ꯑ ꯅꯪ ꯀꯩꯅꯣꯗ ꯆꯠꯂꯨꯏꯌꯦ ꯎꯝ ꯃꯣꯏ ꯇꯨꯔꯦꯟꯗ ꯆꯠꯂꯨꯏ ꯅꯣꯡꯄꯣꯛ ꯁꯦꯛꯃꯥꯥꯏꯒꯤ
ꯑꯥ ꯄꯦ ꯃꯤꯅꯤꯠ ꯇꯔꯥ ꯁꯨꯔꯦ ꯑꯃꯨꯛꯀ ꯇꯧꯔꯣ
ꯍꯣꯏ ꯍꯣꯏ